ꯁꯨꯃꯥꯏꯅ ꯇꯥꯗꯕꯤꯗꯦ ꯍꯦꯛꯇ ꯇꯧꯋꯦꯕ ꯍꯜꯂꯣ
ꯇꯥꯔꯦ ꯇꯥꯔꯦ
ꯑꯣ ꯑꯣ ꯀꯅ ꯀꯅ ꯇꯥꯔꯦ
ꯇꯥꯔꯥ ꯕꯣ ꯐꯖꯅ
ꯑꯥ ꯇꯥꯔꯦ ꯍꯧꯖꯤꯛ ꯉꯁꯥꯏ ꯑꯍꯥꯟꯕꯗ ꯇꯥꯗꯕ
ꯀꯩꯗꯧꯔꯝꯃꯤꯅꯣ
ꯆꯥꯛ ꯆꯥ ꯇꯣꯛꯑꯒ ꯐꯝꯃꯝꯃꯤꯅꯤ
ꯑꯣ
ꯅꯪꯗꯤ ꯆꯥꯛ ꯆꯥꯔꯕꯣ
ꯆꯥꯗꯔꯤ
ꯇ ꯀꯊꯣꯛꯒꯕꯥ
ꯆꯥꯊꯣ
ꯆꯥ ꯊꯣꯛꯑꯒ
ꯆꯥꯛꯁꯦ ꯑꯃ ꯏꯔꯣꯜꯂꯦ ꯑꯃ ꯀꯥꯡꯪꯈꯧ ꯇꯧꯔꯦ ꯆꯦꯒꯤꯗꯤ
ꯑꯩꯈꯣꯏꯗꯤ ꯆꯝꯐꯨꯠ ꯑꯃ ꯐꯨꯠꯂꯒ ꯌꯦꯔꯨꯝ ꯂꯧꯔꯒ ꯆꯥꯔꯦ
ꯑ ꯑꯔꯦꯗꯨ
ꯍꯥꯎꯔꯦ ꯉꯁꯥꯏꯒꯤ ꯑꯔꯦꯝꯕ ꯈꯔꯅꯦ ꯑꯗꯨꯒ
ꯑꯣ ꯈꯨꯁ ꯏꯃꯥꯟꯅꯕꯤꯅ ꯍꯦꯟꯖꯥꯡ ꯀꯩꯀꯥ ꯅꯍꯥꯟ ꯈꯔ ꯄꯤꯔꯛꯑꯦ ꯑꯩ ꯏꯃꯥꯟꯅꯕꯤ ꯑꯃ ꯂꯩꯌꯦ ꯃꯥ ꯋꯥꯏ ꯀꯗꯦ ꯆꯤꯔꯨ ꯏꯃꯥꯟꯅꯕꯤ ꯑꯃ
ꯑ
ꯃꯥꯅ ꯄꯤꯔꯛꯑꯦꯅ ꯃꯣꯏ ꯏꯃꯥꯅ ꯍꯥꯞꯄꯛꯑꯦꯅ ꯁꯧꯒ꯭ꯔꯤꯌꯣ ꯀꯌꯣ ꯈꯔ ꯄꯤꯔꯛꯑꯦ ꯑꯗꯨ ꯈꯔ ꯆꯥꯔꯦ ꯃꯥ ꯃꯥ ꯇꯛ ꯔꯦꯟꯇ ꯂꯩꯔꯦꯦ
ꯎꯝ ꯀꯗꯥꯏꯋꯥꯏ ꯖꯒꯥꯗ ꯂꯩꯌꯦ ꯍꯥꯏꯒꯦ
ꯑꯁꯤꯒꯤ ꯂꯪꯊꯕꯥꯜ ꯁꯁ꯭ꯋꯥꯏꯗ ꯂꯩꯔꯦꯕ
ꯎꯝ ꯉꯛꯅꯔꯕ ꯅꯣꯏꯒ
ꯑꯗꯨꯝ ꯅꯛꯅꯔꯦ ꯃꯥꯗꯣ ꯂꯥꯏꯔꯤꯇꯤ ꯌꯥꯝ ꯇꯝꯖꯅꯤꯡꯕ ꯑꯗꯨꯗꯗ ꯃꯣꯏꯒꯤ ꯏꯃꯨꯡꯗꯣ ꯈꯔ ꯋꯥꯕ ꯍꯥꯏꯇꯥꯔꯦꯅꯦ
ꯎꯝ
ꯑꯗꯨꯗ ꯃꯥꯗꯤ ꯇꯝꯅꯤꯡꯕꯅꯤꯅ ꯑꯗꯨꯝ ꯇꯝꯃꯦ ꯍꯟꯗꯛꯁꯨ ꯑꯦꯛꯖꯥꯝꯗꯣ ꯕꯦꯡ ꯆꯠꯇꯅ ꯑꯗꯨꯗꯨꯒꯤ ꯑꯩꯅ ꯔꯦꯟꯇ ꯂꯩꯔꯒ ꯐꯖꯅ ꯍꯣꯠ ꯃꯔꯔꯣ ꯑꯗ ꯇꯧꯗꯅ ꯂꯩꯔꯤ ꯑꯉꯥꯡ ꯈꯔ ꯇꯨꯏꯁꯟ ꯇꯧꯋꯦꯕ ꯃꯥꯗꯣ
ꯑꯣ ꯐꯩꯅꯦꯗꯣ
ꯑ ꯑꯗꯣ ꯍꯧꯖꯤꯛꯇꯤ ꯑꯃꯨꯛ ꯂꯥꯛꯑꯕꯅꯤꯅ ꯁꯤꯗꯨꯒꯤ ꯄꯩꯁꯥꯁꯤꯅ ꯑꯃꯒꯤ ꯃꯨꯛꯈꯥꯏ ꯑꯃꯒꯤ ꯃꯨꯛꯈꯥꯏ ꯑꯗꯨꯅ ꯃꯥꯁꯨ ꯂꯩꯇꯕꯅꯤꯅ ꯄꯩꯁꯥꯗꯣ ꯋꯥꯔꯦꯕ ꯆꯥꯛꯇꯨꯁꯨ ꯃꯥꯗꯦ ꯊꯣꯡꯕꯗ ꯑꯃꯨꯛ ꯊꯣꯡꯕꯗ ꯄꯨꯜꯂꯞ ꯄꯨꯜꯂꯞ ꯊꯣꯡꯖꯤꯜꯂꯤ
ꯎ ꯄꯨꯟꯅ ꯑꯌꯨꯛ ꯅꯨꯡꯗꯥꯡ ꯄꯨꯟꯅ ꯑꯛꯇ
ꯍꯣꯏ ꯑꯗꯨ ꯅꯍꯥꯟꯁꯨ ꯐꯣꯟ ꯇꯧꯔꯒ ꯉ ꯅꯨꯃꯤꯗꯥꯡꯒꯨꯝꯕ ꯆꯥꯈꯤꯗꯕ ꯍꯤꯟꯖꯥꯡꯗꯣ ꯍꯌꯦꯡꯒꯤ ꯅꯨꯃꯤꯗꯥꯡꯐꯧ ꯆꯥꯏ ꯑꯌꯨꯛ ꯆꯥꯗꯦꯅ
ꯑꯁ ꯃꯌꯥꯝ ꯍꯦꯛꯇ ꯊꯣꯡꯖꯤꯜꯂꯝꯃꯅꯤꯡꯉꯦ ꯑꯗꯨꯗꯤ ꯃꯥꯗꯤ
ꯍꯣꯏ ꯃꯥꯗꯣ ꯃꯩꯇꯩꯂꯣꯟꯁꯨ ꯌꯥꯝ ꯄꯥꯝꯅ ꯃꯇꯠ ꯃꯇꯠ ꯉꯥꯡꯕꯩ ꯇꯧꯋꯦꯕ ꯇ ꯗꯦꯕ
ꯑꯗꯨꯗꯤ ꯇꯨꯏꯁꯟꯗꯤ ꯁꯤꯗꯗꯤ ꯇꯧꯗ꯭ꯔꯕꯣ ꯃꯥꯗꯤꯦ
ꯑ ꯁꯤꯗ ꯇꯧꯗ꯭ꯔꯦ ꯍꯥꯏꯗꯤ ꯁ꯭ꯋꯥꯏꯗꯗꯤ ꯑꯗꯨꯝ ꯃꯥꯏ ꯃꯥꯒꯤ ꯍꯥꯟꯅꯗꯩ ꯇꯧꯅꯕ ꯂꯩꯕꯅꯤꯅꯀꯣ
ꯎꯝ
ꯎꯝ ꯑꯩꯈꯣꯏꯗꯤ ꯍꯧꯖꯤꯛꯁꯦ ꯃꯥꯁꯇꯔ ꯇꯧꯕ ꯍꯧꯗ ꯉꯥꯏꯔꯤꯕꯅꯤꯅ ꯑꯗꯨꯝ ꯃꯤꯅ ꯈꯔ ꯂꯣꯏꯔꯕꯒꯨꯝꯕꯗꯨꯅ ꯍꯦꯟꯅ ꯄꯥꯝꯅꯩꯌꯦꯕ
ꯃꯥ ꯇꯨꯏꯁꯟ ꯇꯧꯕꯁꯦ ꯍꯣꯝ ꯇꯨꯏꯁꯟ ꯐꯪꯈ꯭ꯔꯗꯤ ꯐꯕꯀꯣ
ꯍꯣꯏ
ꯇꯨꯏꯁꯟ ꯇꯧꯕꯁꯤꯁꯨ ꯋꯥꯕꯅꯤꯅꯦ ꯑꯃꯨꯛꯀ ꯍꯪꯉꯠꯑꯒ ꯆꯠꯂꯦ
ꯑꯁ ꯀ ꯀ꯭ꯂꯥꯁ ꯄꯅꯦ ꯃꯇꯝꯗꯣ ꯈꯥꯏꯗꯣꯛꯅꯤꯡꯉꯥꯏꯁꯨ ꯂꯩꯇꯕ ꯎ ꯑꯗꯨꯗ ꯋꯥꯕꯕꯨ ꯑꯣꯏꯁ ꯄꯩꯁꯥꯗꯤ ꯌꯨꯝꯗꯒꯤ ꯑꯗꯨꯝ ꯇꯥꯜꯂꯒ ꯆꯥꯕ ꯂꯩꯔꯛꯇ꯭ꯔꯥ ꯀꯅꯥꯗꯤ ꯍꯥꯏꯕꯗꯨ ꯀꯔꯦ ꯆꯥꯎꯁꯤꯜꯂꯛꯑꯕꯅꯤꯗ ꯇꯧꯔꯝꯕꯗꯣ ꯇꯣꯛꯑꯦ ꯁꯤꯗ ꯂꯥꯛꯄꯗꯒꯤ ꯕꯔꯥꯗ ꯂꯥꯛꯄꯗꯒꯤ
ꯎꯝ
ꯆ
ꯚꯔꯥꯗ ꯂꯩꯕꯕꯁꯤꯁꯨ ꯐꯥ ꯆꯥꯡꯈꯕ
ꯍꯣꯏ ꯑꯩꯈꯣꯏꯁꯦ ꯊꯥ ꯑꯃꯗ ꯂꯨꯄꯥ ꯂꯤꯁꯤꯡ ꯑꯃ ꯆꯅꯤꯄꯥꯥꯟ ꯑꯗꯨꯝ ꯂꯧꯋꯦꯕ
ꯎꯝ
ꯍꯨꯟꯕꯗ ꯑꯗꯨꯝ ꯋꯥꯏ ꯑꯩꯇꯩ ꯆꯠꯊꯣꯛ ꯆꯠꯁꯤꯟ ꯖꯨꯋꯥꯏ ꯃꯩ ꯀꯩꯀꯥꯁꯤꯁꯨ ꯅꯕ ꯌꯥꯗꯦ
ꯃꯩꯀꯩꯀꯩ ꯁꯤꯖꯤꯟꯅꯕ ꯌꯥꯔꯗꯤ ꯐꯒꯗꯃꯤꯅꯤ
ꯍꯣꯏ ꯁꯤꯖꯤꯟꯅꯕ ꯌꯥꯗꯦ
ꯌꯨꯝꯕꯨꯗꯤ ꯑꯗꯨꯝ ꯃꯣꯏꯒꯤ ꯑꯗꯨꯝ ꯄꯨꯟꯕ꯭ꯔꯣ ꯅꯠꯇ꯭ꯔꯒꯅ ꯇꯣꯉꯥꯟ ꯇꯣꯉꯥꯟꯅ ꯂꯩꯐꯝꯗꯣ ꯀꯃꯥꯏꯅ ꯇꯧꯒꯦ
ꯎ ꯎ ꯑꯩꯈꯣꯏꯒꯗꯤ ꯂꯩꯕꯗꯤ ꯄꯨꯜꯂꯦ ꯑꯗꯨꯒ ꯑꯩꯈꯣꯏꯒ ꯑꯩꯈꯣꯏꯒꯤꯗ ꯑꯃꯨꯛ ꯇꯣꯉꯥꯟꯅ ꯀꯥ ꯁꯥꯗꯣꯛꯄ ꯑꯩꯈꯣꯏꯒꯤ ꯇꯣꯉꯥꯟꯅ ꯑꯣꯏꯅ ꯚꯔꯥꯒꯤ ꯑꯣꯏꯅ ꯀꯥ ꯁꯥꯗꯣꯛꯑ ꯊꯝꯃꯦꯕ ꯇꯔꯗ ꯂꯩ ꯆꯕ
ꯅꯨꯄꯤ ꯈꯛꯇ ꯂꯩꯕ꯭ꯔꯣ ꯅꯠꯇ꯭ꯔꯒꯅ ꯑꯗꯨꯝ ꯐꯦꯃꯤꯂꯤꯒꯨꯝꯕꯁꯤꯁꯨ ꯂꯩꯕꯣ ꯀꯃꯥꯏꯅ ꯇꯧꯒꯦ ꯑꯗꯨꯕ
ꯐꯦꯃꯤꯂꯤꯗꯤ ꯂꯩꯇꯦ ꯅꯨꯄꯤ ꯉꯥꯛꯇ ꯁꯥꯇ꯭ꯔꯤ ꯉꯥꯛꯇ ꯂꯩꯌꯦ ꯑꯗꯨꯒꯗ ꯄꯤ ꯑꯩꯩꯆ ꯗꯤ ꯇꯧꯕꯒꯨꯝꯕ ꯑꯗꯨꯗꯒꯤ ꯂꯥꯏꯔꯤꯛ ꯇꯝꯕꯒꯨꯝꯕ ꯑꯗꯩ ꯑꯦꯛꯖꯥꯝ ꯊꯥꯕꯒꯨꯝꯕ ꯑꯗꯨꯒꯨꯝꯕ ꯑꯣꯏ
ꯆꯠꯊꯣꯛ ꯆꯠꯁꯤꯟꯗꯗꯤ ꯀꯩꯝ ꯍꯥꯏꯗꯕ꯭ꯔꯣ ꯃꯣꯏꯗꯤ
ꯍꯥꯏꯗꯦ ꯑꯗꯣ ꯌꯥꯝꯅ ꯊꯦꯡꯉꯗꯤ ꯄꯨꯡ ꯅꯤꯄꯥꯟꯗꯋꯥꯏꯐꯥꯎꯗꯤꯤ ꯀꯣꯆꯤꯡ ꯀꯩꯀꯥ ꯆꯠꯅꯕ ꯌꯥꯎꯋꯦꯕꯁꯤ ꯂꯩꯕꯒꯩ ꯑꯗꯨꯅ ꯑꯗꯨꯝ ꯌꯥꯗꯩ ꯍꯦ ꯊꯦꯡꯅꯔꯒꯗꯤ ꯈꯨꯗꯣꯡ ꯆꯥꯗ꯭ꯔꯒꯗꯤ ꯃꯣꯏꯗ ꯍꯥꯏꯔꯝꯕ ꯍꯥꯏꯔꯒ ꯆꯠꯅꯩꯌꯦ ꯑ ꯑꯗꯚꯥꯏ ꯇꯥꯎ ꯃꯤ ꯑꯗꯨꯝ ꯌꯥꯝ ꯂꯩꯌꯦ ꯕꯔꯥꯒ ꯍꯥꯡꯕ ꯁꯪꯕ ꯅꯠꯇꯦꯗ ꯃꯤ ꯑꯃ ꯊꯣꯛꯈꯤꯅꯤ ꯍꯌꯦꯡ ꯑꯃꯃꯨꯛ ꯌꯦꯡꯕ ꯂꯥꯛꯀꯅꯤ ꯑꯗꯨꯗ ꯄꯩꯁꯥ ꯑꯗꯨꯝ ꯐꯖꯥꯗ ꯇꯥꯜꯂꯤꯦ ꯄꯣꯠꯂ
ꯐꯥꯅꯤꯅꯦ ꯃꯣꯏ ꯚꯔꯥꯗꯅ ꯍꯤꯡꯖꯔꯤꯅꯤꯅ ꯄꯩꯁꯥꯗꯣ ꯑꯇꯩ ꯊꯕꯛ ꯀꯩꯀꯩ ꯅꯨꯡꯒꯤ ꯇꯧꯗ꯭ꯔꯣ ꯃꯣꯏꯗꯤ ꯃꯣꯏ ꯏꯃꯨꯡ ꯐꯦꯃꯤꯂꯤꯗꯤ
ꯇꯧ ꯍꯥꯟꯅ ꯇꯧꯔꯝꯕ ꯃꯥꯜꯂꯦ ꯑꯩꯈꯣꯏꯁꯤ ꯄꯥꯕꯨꯡꯗꯣ
ꯎꯝ
ꯏꯃꯥꯁꯨ ꯇꯧꯔꯝꯃꯦ ꯍꯥꯏ ꯄꯦꯟꯁꯤꯜꯗ ꯆꯠꯂꯝꯕꯗꯦ ꯑꯗꯨꯝ ꯌꯥꯝ ꯋꯥꯕꯗꯤ ꯑꯣꯏꯗꯦꯗ ꯃꯇꯝ ꯂꯦꯡꯕ ꯑꯣꯏꯅ ꯃꯣꯏ ꯊꯕꯛ ꯇꯧꯔꯝꯕꯒꯤ ꯃꯇꯝ ꯂꯅꯤꯡꯉꯥꯏ ꯂꯩꯔꯛꯇ꯭ꯔ ꯀꯗꯥꯏꯗ ꯚꯔꯥꯁꯤꯗ ꯑꯃꯨꯛ ꯑꯣꯏꯅꯕ ꯍꯥꯏꯇꯥꯔꯦ
ꯃꯣꯏ ꯌꯨꯝꯕꯨꯒꯤꯗꯤ ꯃꯆꯥ ꯀꯌꯥ ꯑꯣꯏꯒꯦ
ꯃꯆꯥ ꯑꯍꯨꯝ ꯑꯣꯏꯌꯦ ꯅꯨꯄꯤ ꯑꯅꯤ ꯅꯨꯄꯥ ꯑꯍꯨꯝ ꯅꯨꯄꯥ ꯑꯨꯝꯍꯩ ꯅꯨꯄꯥ ꯑꯃ
ꯅꯨꯄꯥ ꯑꯃꯒ ꯅꯨꯄꯤ ꯑꯅꯤꯒ ꯑꯣꯏꯔꯦ ꯑꯗꯨꯗꯤ
ꯍꯣꯏ ꯅꯨꯄꯥ ꯅꯨꯄꯤ ꯆꯖꯤꯔꯦ ꯑꯗꯨꯗꯒꯤ ꯄꯤꯅꯤ ꯆꯤ ꯄꯤꯅꯤ ꯄꯥꯟ ꯆ ꯃꯥꯜ
ꯏꯪꯅ ꯆꯤꯛꯅ ꯂꯩꯔꯝꯗꯧ ꯃꯥꯜꯂꯦ ꯑꯗꯨꯗꯤ ꯃꯤ ꯌꯥꯝꯗꯕꯤꯗꯝ ꯑꯣꯏꯗꯣ
ꯎꯝ ꯂꯩ ꯃꯣꯏ ꯃꯧꯗ ꯃꯣꯏꯅ ꯈꯔ ꯄꯥꯝꯗꯨꯅ ꯆꯥꯠꯅꯩ ꯑꯗꯨꯒꯤꯗꯤ ꯈꯔ ꯃꯔꯛꯇ ꯈꯠꯅꯩ
ꯎꯝ
ꯑꯗꯨꯝ ꯂꯩꯕꯒꯤꯕꯨꯗꯤ ꯅꯨꯡꯉꯥꯏꯇꯦ ꯅꯨꯡꯉꯥꯏꯔ ꯑꯩꯈꯣꯏꯗ ꯀꯩꯝ ꯍꯥꯏꯔꯛꯇꯕꯅꯤꯅꯀꯣ ꯑꯩꯣꯏꯁꯨ ꯀꯣꯏꯊꯣꯛꯄ ꯑꯩꯈꯣꯏꯁꯨ ꯀꯣꯏꯊꯣꯛꯄ ꯂꯩꯅꯕꯅꯤꯅ
ꯇ꯭ꯔꯦꯟꯒꯨꯝꯕ ꯂꯩꯕ ꯀꯥꯟꯗ ꯌꯨꯝꯕꯨ ꯅꯨꯡꯉꯥꯏꯇꯕꯁꯤꯁꯨ ꯅꯨꯡꯉꯥꯏꯇꯕꯅꯤꯅ ꯇꯧꯔꯤꯁꯦ
ꯍꯣꯏ ꯋꯥꯏꯆꯗꯤ
ꯅꯪꯗꯤ ꯚꯔꯥꯗꯤ ꯑꯗꯨꯅꯥꯟ ꯍꯥꯟꯕꯔꯣ ꯅꯠꯇ꯭ꯔꯒ ꯍꯥꯟꯅꯁꯨ ꯚꯔꯥꯒꯨꯝꯕꯗꯒ ꯂꯩꯔꯝꯃꯕ ꯅꯪ
ꯑꯅꯥꯏꯇ ꯏ ꯍꯥꯜꯕꯗꯤ ꯄꯔꯥꯒꯨꯝꯕ ꯕꯣꯔꯗꯤꯡꯒꯨꯝꯕꯁꯦ ꯌꯥꯝ ꯍꯩꯊꯗꯦꯕ
ꯎꯝ
ꯇꯥꯔꯛꯄꯗꯁꯨ ꯕꯣꯔꯗꯤꯡ ꯂꯩꯅꯦꯅ ꯂꯩꯔꯒ ꯄꯩꯁꯥ ꯂꯣꯏ ꯊꯤꯗꯣꯛꯑꯃꯒ ꯋꯥꯃꯟꯗꯅ ꯆꯦꯟꯊꯣꯔꯛꯏꯁꯦ ꯌꯛꯇꯁꯨ ꯂꯩꯗꯗꯤ ꯂꯩꯔꯔꯣꯏꯗ ꯑꯩꯅ ꯂꯩ ꯆꯕ
ꯅꯤꯅꯦ ꯃꯌꯥꯝ ꯂꯩꯃꯤꯟꯅꯈ꯭ꯔꯒ ꯅꯨꯡꯉꯥꯏꯈ꯭ꯔꯒ ꯅꯨꯡꯉꯥꯏꯕ ꯅꯠꯇ꯭ꯔꯒꯗꯤ ꯂꯩꯐꯝꯁꯤꯁꯨ ꯋꯥꯔꯗꯤ ꯋꯥꯕꯅꯤꯅꯦ
ꯎꯝ ꯑꯗꯒꯤ ꯑꯩꯗꯤ ꯃꯤ ꯂꯥꯎꯔꯒ ꯂꯥꯏꯔꯤꯛ ꯄꯥꯕꯗꯨꯣ ꯌꯥꯗꯦꯕ
ꯎꯝ
ꯑꯗꯨꯗꯨꯒꯤ ꯌꯥꯝꯨꯛ ꯆꯠꯄꯗꯁꯨ ꯌꯥꯝ ꯋꯥ ꯂꯥꯞꯄꯒꯤ ꯀꯣꯕꯗꯤꯒ ꯑꯃꯗꯒꯤꯩ ꯑꯃꯗ ꯑꯃꯨꯛ ꯆꯠꯄ ꯅꯨꯄꯥ ꯂꯩꯐꯝꯗꯒꯤꯩꯩꯅ ꯅꯨꯄꯤ ꯂꯩꯐꯝꯗꯣ ꯑꯃꯨꯛ ꯆꯠꯄ ꯑꯗꯨꯃꯥꯏꯅ ꯇꯧꯕꯅꯤꯅ
ꯑꯣ ꯅꯪꯅ ꯍꯥꯟꯅ ꯂꯩꯔꯝꯕ ꯕꯣꯔꯗꯤꯡ ꯍꯥꯏꯗꯣ
ꯍꯣꯏ ꯃꯁꯤ ꯃ ꯂꯥꯛ ꯇꯧꯃꯤꯟꯅꯕꯅꯦꯕ ꯕꯣꯔꯗꯤꯡꯁꯦ
ꯎꯝ
ꯑꯗꯩꯗ ꯃꯅꯥꯎ ꯅꯨꯅꯤꯄꯥꯅ ꯅꯨꯄꯥꯒꯤ ꯊꯝꯕ ꯃꯌꯥꯝ ꯑꯗꯨꯗ ꯅꯨꯄꯤꯒꯤ ꯊꯝꯕ ꯌꯥꯔꯗ ꯀꯣꯗ ꯂꯩꯕ
ꯎꯝ
ꯑꯗꯨꯗꯨꯗ ꯑꯃꯨꯛ ꯄꯥꯇꯣꯟꯗꯒꯤ ꯑꯃꯨꯛ ꯁꯣꯔꯣꯛ ꯃꯄꯥꯟ ꯇꯥꯔ ꯑꯃꯛ ꯊꯣꯛꯂꯛꯑꯦ ꯑꯗꯨꯗ ꯆꯠꯊꯣꯛꯑ ꯆꯠꯁꯤꯟ ꯑꯗꯒꯤ ꯍꯜꯂꯛꯑꯒꯕꯨ ꯁ꯭ꯀꯨꯜꯗꯕꯨ ꯆꯠꯂꯨꯔꯅꯤ ꯁ꯭ꯀꯨꯜ ꯍꯜꯂꯛꯑꯒꯕꯨ ꯑ ꯐꯖ ꯄꯆꯒꯗꯤ ꯑꯗꯨ ꯂꯩ ꯍꯥꯏꯔꯣ ꯆꯔ ꯋꯥ ꯑ ꯀꯣꯆꯤꯡ ꯌꯥꯌꯥꯕꯅꯤꯅ ꯑꯃ ꯊꯣꯛꯂꯛꯑꯅꯤ ꯑꯗꯨꯒ ꯄꯨꯡ ꯃꯥꯄꯟ ꯁꯥꯏꯗ ꯑꯃ ꯍꯠꯖꯟꯗꯣꯏꯅꯦꯕ
ꯎꯝ
ꯍ ꯆꯠꯊꯣ ꯆꯨꯁꯦꯠꯇꯨꯗ ꯋꯥꯕꯗ ꯑꯩ ꯑꯩꯒꯤ ꯄ꯭ꯋꯥꯗꯗꯨ ꯋꯥꯕꯗ ꯑꯣꯏꯅ ꯏꯁꯥ ꯐꯠꯇꯕꯅꯤꯗ ꯌꯥꯝꯕꯨꯕ ꯍꯥꯏ
ꯎꯝ ꯍꯣꯏ ꯕꯣꯔꯗꯤꯡꯒꯩꯀꯩ ꯂꯩꯕꯗꯨꯗꯤ ꯌꯥꯝ ꯂꯥꯞꯅꯕ꯭ꯔꯣ ꯑꯗꯨꯗꯤ
ꯑꯩꯈꯣꯏꯒꯤ ꯂꯝ ꯑꯗꯨꯗꯒꯤ ꯂꯝ ꯑꯅꯤꯃꯨꯛ ꯆꯠꯂꯤꯕ ꯈꯨꯜ ꯑꯅꯤꯕꯨꯛ ꯂꯥꯜꯂꯒ ꯂꯩꯌꯦ
ꯎꯝ ꯎꯝ
ꯑꯗꯨꯝ ꯃꯤꯅ ꯇꯦꯟꯗ ꯀ꯭ꯂꯥꯁ ꯇꯦꯟ ꯀꯥꯕ ꯀꯥꯟꯗ ꯌꯥꯝ ꯂꯨꯅ ꯂꯨꯅ ꯍꯥꯏꯅꯕꯗꯨꯗ ꯌꯥꯝ ꯂꯩꯅꯤꯡꯉꯨꯕ ꯃꯤꯅ ꯂꯩꯕꯗꯣ ꯎꯕꯗ ꯂꯩꯔꯒ ꯇꯥꯔꯗꯤ ꯁ ꯈ꯭ꯋꯥꯕꯗꯤ
ꯕꯣꯔꯗꯤꯡꯒꯤꯅꯦꯅ ꯃꯣꯏꯒꯤ ꯇꯧꯕꯤꯗꯣ ꯍꯦꯛꯇ ꯇꯧꯔꯛꯑꯃꯅꯤ
ꯍꯣꯏ ꯆꯥꯕ ꯊꯛꯄꯒ ꯒ꯭ꯌꯥꯟ ꯃꯦꯟ ꯇꯥꯕ ꯅꯠꯇꯦꯗ ꯑꯗ ꯃꯤ ꯋꯥꯗ ꯍꯜꯂꯛꯑꯒꯗꯥꯏꯗ ꯄꯨꯡ ꯇꯔꯥꯃꯥꯊꯣꯏ ꯕꯥꯔꯣꯁꯤꯕꯨ ꯗꯟꯗꯤꯗ ꯄꯍꯔꯂ ꯂꯥꯏꯔꯤꯛꯁꯦ ꯑꯗꯨꯒ ꯈꯔ ꯎꯏꯔꯨꯕꯁꯤꯅ ꯈꯣꯡꯎꯞꯅ ꯍꯥꯏꯦꯛꯇ ꯂꯥꯡꯉꯛꯇꯣꯏꯀꯣ
ꯑꯁ ꯃꯣꯏꯁꯨ ꯕꯤꯔꯌꯥꯅꯤ ꯑꯗꯨꯗꯤ
ꯎꯝ
ꯑꯩꯈꯣꯏꯗꯤ ꯑꯩꯈꯣꯏꯅ ꯂꯩꯔꯛꯄ ꯕꯣꯔꯗꯤꯡꯗꯨꯗꯤ ꯑꯗꯨꯃꯥꯏꯅꯃꯛꯇꯤ ꯇꯧꯗꯦꯕꯀꯣ ꯄꯨꯡ ꯑꯗꯨꯝ ꯄꯨꯡ ꯅꯨꯡꯗꯥꯡꯒꯤ ꯄꯨꯡ ꯃꯥꯄꯜ ꯃꯥꯄꯜꯐꯥꯎꯗ ꯇꯨꯝꯍꯟꯕꯤ ꯑꯗꯒꯤ ꯄꯨꯡ ꯑꯗꯨꯝ ꯁ꯭ꯀꯨꯜ ꯍꯜꯂꯛꯑꯒ ꯀꯩꯀꯩ ꯆꯥꯊꯣꯛꯑꯒ ꯏꯔꯨꯖꯊꯣꯛꯑꯒ ꯄꯨꯡ ꯃꯔꯤ ꯃꯔꯤ ꯃꯈꯥꯏꯗꯩ ꯂꯥꯏꯔꯤꯛ ꯄꯥꯍꯟꯕ ꯑꯗꯩ ꯆꯥꯛ ꯆꯥꯕꯒꯤ ꯕ꯭ꯔꯦꯛ ꯑꯗꯨꯃꯥꯏꯅ ꯑꯗꯨꯝ ꯑꯗꯒꯤ ꯋꯥꯔ ꯃꯇꯝꯗꯁꯨ ꯍꯥꯏꯗꯤ ꯋꯥꯋꯥꯛꯀꯤꯡꯒꯨꯝꯕꯗ ꯑꯣꯖꯥꯒ ꯑꯗꯨꯝ ꯆꯠꯃꯤꯟꯅꯕꯒꯤ ꯄꯨꯊꯣꯛꯄ ꯑꯗꯨꯃꯥꯏꯅ ꯑꯗꯨꯝ ꯇꯧꯕꯤꯕꯀꯣ
ꯑꯣ
ꯇ꯭ꯔꯥꯏꯞꯀꯤ ꯕꯣꯔꯗꯤꯡꯅꯦꯕ ꯑꯩꯅ ꯂꯩꯔꯛꯄ ꯗꯣ ꯑꯗꯨ ꯑꯣꯏꯁꯨ ꯌꯥꯝ ꯅꯨꯡꯉꯥꯏꯕꯗꯣ ꯑꯣꯏꯌꯦ ꯃꯩ ꯑꯇꯩ ꯌꯥꯝ ꯌꯥꯎꯖꯗ ꯇꯥꯔꯒꯁꯨ ꯃꯣꯏꯗꯣ
ꯍꯣꯏ ꯑꯩꯈꯣꯏꯒꯤꯗꯨꯗꯤ ꯍꯥꯟꯅ ꯑꯩꯈꯣꯏꯒꯤ ꯕꯣꯔꯗꯤꯡꯒꯤ ꯑꯣꯖꯥꯗꯣ ꯑꯩꯈꯣꯏ ꯂꯩꯔꯛꯄꯗꯣ ꯑꯗꯨꯗꯨ ꯗꯤ ꯍꯥꯟꯅꯁꯨ ꯈꯔ ꯋꯥꯊꯣꯛ ꯈꯔ ꯊꯣꯛꯄ ꯑꯣꯏꯔ ꯃꯥꯜꯂꯦ ꯀꯩ ꯀꯩꯅꯣ ꯈꯔ ꯇꯧꯋꯦꯅ ꯑꯗꯨꯗꯩꯗ ꯁꯨꯝ ꯃꯣꯏ ꯋꯥꯔꯤꯁꯤꯡꯗꯨꯣ ꯇꯥꯔꯒꯗꯒꯤ ꯇꯧꯔꯤꯕ ꯃꯑꯣꯡꯗꯨꯒ ꯁꯨꯝ ꯂꯩꯅꯤꯡꯉꯛꯇꯕ ꯑꯃ ꯑꯣꯏꯔꯛꯑꯦꯕ
ꯎꯝ
ꯏꯁꯥ ꯉꯝꯁꯤꯜꯂꯛꯇꯕꯗꯨꯗꯩ ꯑꯩꯅ ꯌꯨꯝꯗ ꯂꯥꯛꯄꯗꯩ ꯁꯨꯡꯆꯠ ꯆꯠ ꯄꯤꯗ꯭ꯔꯕ ꯕꯥꯣꯏ ꯇꯧꯔꯒ ꯑꯣꯠ ꯆꯩꯔꯧꯊꯣꯛꯍꯜꯗꯨꯨꯔꯦ ꯑꯗꯨ ꯃꯣꯏꯗꯤ ꯌꯥꯝ ꯐꯣꯟ ꯇꯧꯔꯛꯑꯦꯕ
ꯎꯝ
ꯑꯩ ꯂ ꯑꯩ ꯏꯁꯥꯗꯣ ꯌꯥꯝ ꯅꯨꯡꯉꯥꯏꯇ꯭ꯔꯦꯅ ꯆꯠꯄꯗꯣ ꯌꯥꯝ ꯋꯥꯏꯑꯅ ꯍꯥꯏ ꯆꯠꯇ꯭ꯔꯤꯅꯦ
ꯐꯔꯦ ꯅꯠꯇ꯭ꯔꯗꯤ ꯑꯗꯨꯝ ꯂꯩꯔꯗꯤ ꯍꯦꯟꯅ ꯅꯁꯥꯗꯣ ꯁꯣꯟꯖꯜꯂꯛꯇꯣꯏꯅꯦ ꯑꯗꯨꯗ
ꯍꯣꯏ ꯑꯗꯣ ꯑꯁ ꯕꯣꯔꯗꯤꯡꯗ ꯑꯩꯈꯣꯏ ꯃꯇꯝꯗꯨꯗ ꯂꯩꯕ ꯕꯣꯔꯗꯤꯡꯗꯨꯗ ꯂꯩꯕ ꯃꯤꯁꯤꯡꯗꯨ ꯂꯣꯏꯅ ꯀꯝꯄꯥꯔꯠꯃꯦꯟꯇꯔꯤ ꯂꯥꯛꯄ ꯑꯩꯁꯨ ꯂꯩꯔꯝꯕꯗꯤ ꯁꯣꯏ ꯂꯥꯛꯇꯣꯏꯔꯤꯅ ꯈꯜꯂꯤꯕ
ꯀꯔꯤꯅꯣ ꯕꯣꯔꯗꯤꯡꯗ ꯂꯩꯔꯒ ꯑꯗꯨꯃꯥꯏꯅ ꯇꯧꯋꯤꯗꯕ ꯃꯣꯏꯈꯤꯗꯅ
ꯁꯣꯁꯦꯜ ꯁꯥꯏꯟꯁꯁꯦ ꯂꯣꯏꯅ ꯐꯦꯜ ꯑꯣꯏꯌꯦꯕ ꯃꯣꯏꯗꯣ
ꯀꯩꯒꯤꯅꯣ ꯑꯗꯨꯗꯤ ꯀꯣꯆꯤꯡꯒꯨꯝꯕ ꯇꯧꯍꯟꯗꯕ꯭ꯔꯣ ꯑꯗꯨꯁꯨꯅꯦ ꯁꯥꯏꯟꯁꯀꯤ
ꯂꯣꯏ ꯇꯧꯍꯜꯂꯦ ꯑꯗꯨꯒ ꯆꯥꯟꯅꯗꯕ ꯍꯥꯏꯁꯤꯅ ꯈꯪꯗꯦ ꯃꯣꯏꯅ ꯄꯤꯕꯕꯁꯤꯁꯨ ꯆꯥꯟꯅꯗꯕ ꯃꯥꯗꯦ ꯑꯩꯈꯣꯏꯒꯤꯗꯤ